ꯍꯜꯂꯣ ꯀꯔꯤ ꯇꯧꯔꯤꯅꯣ
ꯂꯥꯏꯔꯤꯛ ꯏꯔꯤꯌꯦ
ꯎꯝ ꯀꯅꯥ ꯀꯅꯥ ꯂꯩꯌꯕ
ꯃꯅꯕꯤꯒꯦ
ꯌꯨꯝꯗꯔꯣꯡ
ꯅꯠꯇꯦꯌꯦ ꯍꯣꯁꯇꯦꯜꯗꯨꯅꯦ
ꯎꯝ
ꯇꯈꯦ ꯅꯗꯦ
ꯑꯩꯁꯨ ꯆꯥꯈ꯭ꯔꯦ ꯀꯔꯤ ꯃꯇꯦꯡ ꯑꯣꯏꯅ ꯆꯥꯔꯦ ꯉꯁꯤꯗꯤ
ꯀꯕꯤꯤ ꯆꯌꯦ
ꯎꯝ
ꯅꯪꯗꯤ
ꯍꯌꯦꯡꯁꯤ ꯍꯋꯥꯏ ꯆꯥꯔꯦ
ꯍꯗꯦ
ꯍꯣꯏ ꯍꯣꯏ ꯍꯥꯏꯕ ꯇꯥꯔꯦ ꯍꯧ ꯆ꯭ꯔꯁꯨ ꯃꯤꯅ ꯊ ꯃꯅ ꯍꯋꯦꯕ ꯇꯥꯏ
ꯁꯤꯝꯗꯂ ꯏ꯭ꯔꯣ
ꯍꯥꯥ
ꯌꯨꯝꯗ ꯂꯩꯇꯕ꯭ꯔꯣ
ꯍꯧꯖꯤꯛꯇꯤ ꯌꯨꯝꯗ ꯂꯩꯇꯦ ꯏꯃꯥꯟꯅꯕꯤ ꯈꯣꯏꯗ
ꯎꯝ
ꯕꯣꯁ ꯕꯣꯁꯅꯥꯕ ꯌꯦꯡꯒꯦꯅꯦꯀꯣ
ꯎꯝ
ꯊꯣꯛꯕ ꯍꯧꯖꯤꯛ ꯑꯗꯨ ꯑꯦꯁꯥꯏꯟꯃꯦꯟꯒꯨꯝꯕ ꯏꯔꯒ ꯂꯩꯌꯦ ꯆ ꯆ
ꯑꯐꯩꯅꯦ
ꯍꯣꯔꯦꯟꯗꯤ ꯌꯦꯡꯗꯣꯏ ꯑꯅ ꯍꯧꯖꯤꯛ ꯏꯔꯁꯦꯅ ꯀꯟꯅ ꯏꯔꯒ ꯂꯩ ꯏꯃꯥꯟꯅꯕꯤ ꯈꯣꯏ
ꯑꯣꯝ
ꯀ ꯍꯧꯖꯤꯛ ꯑꯦꯁꯥꯏꯟꯃꯦꯟꯈ ꯅꯣꯠ ꯄꯤꯔꯒ ꯂꯩꯌꯦ
ꯎꯝ ꯍ
ꯁꯦꯁꯝ ꯄꯟꯒꯕ
ꯄꯂꯦ
ꯑ ꯏꯟꯁꯥꯅ ꯀꯌꯥꯅꯤꯔꯦ
ꯑꯍꯨꯝ ꯂꯩꯔ
ꯑꯁ ꯅꯨꯡꯉꯥꯏꯔꯝꯗꯣꯏꯅꯦ ꯑꯗꯨꯗꯤ
ꯅꯨꯡꯉꯥꯏꯇꯦꯍꯦ
ꯏꯁꯁ ꯃꯤꯗꯤꯆꯥꯥ ꯄꯣꯛꯑꯗꯤ ꯅꯨꯡꯉꯥꯏ ꯍꯥꯏꯌꯦ
ꯏꯁ ꯀꯥꯏꯗꯥꯏꯗꯒꯤ ꯅꯨꯡꯉꯥꯏꯕꯅꯣ
ꯅꯉꯥꯏꯗꯕꯥ
ꯍ ꯑꯠꯇꯦ
ꯍ ꯑꯗꯨ ꯅꯨꯄꯤ ꯀꯌꯥ ꯅꯨꯄꯥ ꯀꯌꯥꯅꯣ
ꯅꯨꯄꯤ ꯑꯅꯤ ꯅꯨꯄꯥ ꯑꯃ
ꯑꯥ
ꯅꯗ
ꯑꯩꯗꯤ ꯌꯥꯝ ꯄꯟ ꯆꯨꯗ
ꯅ
ꯑꯁ ꯌꯥꯝ ꯄꯥꯅꯤꯡꯉꯥꯏ ꯇꯥꯟꯈ꯭ꯔꯦ ꯌꯥꯝ ꯄꯥꯅꯤꯡꯗ꯭ꯔꯦ
ꯎꯄꯥ ꯀꯣꯏꯗ꯭ꯔ ꯍꯥꯏꯁꯦ
ꯀꯥꯏꯗꯒꯤ ꯅꯍꯥꯟ ꯅꯨꯄꯥꯐꯥꯎ ꯂꯩꯇꯦ
ꯀꯩꯒꯤꯅꯣ ꯍꯥꯏꯁꯦ
ꯀꯔꯤ ꯍꯥꯏꯁꯤꯔꯥ ꯅꯪꯒꯤꯅꯥꯪꯎ ꯅꯨꯄꯤ ꯐꯥꯎ ꯁꯛ ꯊꯤꯕꯒꯤ ꯅꯨꯄꯥꯐꯥꯎ ꯄꯥꯝꯅꯤꯡꯉꯥꯏ ꯃꯃꯃꯤ ꯅ
ꯎꯝ ꯃꯥꯥꯟꯗꯦ ꯊ ꯑꯗꯨꯒꯌꯥ
ꯑꯁ ꯑꯗꯨꯗꯤꯅꯦ ꯅꯠꯇ꯭ꯔꯗꯤ ꯑꯁ ꯅꯍꯥꯟꯗꯒꯤ ꯄꯥꯟꯅꯗ
ꯍꯝꯨꯝ
ꯋꯥ ꯍꯥꯏ ꯆꯍꯤꯗꯤ ꯄꯥꯝꯅꯤꯡꯉꯥꯏ ꯃꯇꯝꯗ ꯌꯧꯔꯛꯏꯕ
ꯎꯝ
ꯑꯗꯣ ꯄꯥꯀꯪ ꯌꯧꯗꯕꯒꯤ ꯎꯝ
ꯉꯪꯁ ꯀꯩꯗꯧꯔꯒꯦ
ꯑꯗꯨ ꯅꯪ ꯄꯥꯈꯪ ꯑꯃ ꯊꯤꯕꯤꯔꯣꯅꯦ ꯅꯪꯒꯤ ꯏꯅꯎ ꯅꯨꯨꯄꯤꯌꯦ
ꯑꯣ ꯊꯤꯕꯤꯔꯒꯦ
ꯇꯥꯕꯣ
ꯇꯥꯏꯌꯦ ꯌꯦ ꯅꯒꯦ ꯃ ꯇ ꯄꯔꯒꯦ
ꯇꯕ ꯍꯣꯏ ꯇ ꯇꯥꯏꯌꯦ
ꯑꯣ ꯅꯪꯒ ꯃ ꯇꯕꯤꯤꯔꯒꯦ ꯅꯨꯄꯥ
ꯍꯣꯏ ꯊꯕꯤꯔꯣ ꯊꯕꯤꯔꯣꯁꯨꯣ ꯄꯅꯤ ꯂꯗ ꯍꯥꯏꯕ ꯑꯗꯨ ꯅꯨꯄꯥ ꯅꯨꯄꯥꯁꯨꯀꯣ ꯐꯖꯕ ꯊꯤꯕꯤꯗ ꯂꯩꯦꯕ
ꯇꯤꯚꯤꯒꯤ ꯇꯤꯚꯤꯒꯤ ꯊꯕꯛ ꯇꯧꯕ ꯐꯖꯕ
ꯊꯕꯛ ꯇꯧꯕ ꯎꯋꯪꯆꯧꯕ ꯑꯗꯨꯒ ꯃꯔꯥꯝ ꯃꯣꯛꯄ
ꯎꯝ
ꯄꯥꯈꯪꯕꯁꯨ ꯊꯖꯅꯤꯡꯉ ꯂꯩꯆꯦꯗ
ꯄꯥꯈꯪ ꯐꯖꯕ ꯌꯥꯝ ꯂꯩꯕꯅꯦꯍꯦ
ꯑꯗꯨꯒꯤꯅꯦ ꯌꯥꯝ ꯄꯥꯅꯤꯡꯅꯁꯨ ꯀꯤꯔꯒꯗꯩꯕꯗ
ꯍꯨꯝ ꯍꯨꯝ
ꯍꯨꯝꯃꯝꯝ ꯆꯁ
ꯂꯥꯏꯔꯦꯛ ꯄꯥꯔ ꯑꯣꯏꯗ꯭ꯔꯣ
ꯍꯣꯔꯦꯟ ꯄꯥꯗꯣꯏꯅꯦ ꯗ
ꯎ ꯀꯌꯥꯗ
ꯄꯨꯡ ꯎꯂꯒꯟ ꯃꯇꯝꯗ ꯍꯧꯖꯤꯛ ꯅꯣꯠ ꯏꯔꯤꯕ ꯍ ꯑꯗꯨꯒ ꯕꯣꯠ ꯁꯅꯕ ꯃꯇꯝ ꯌꯎꯜꯂꯤ ꯑꯃꯨꯛ ꯕꯣꯠ ꯁꯅꯕ ꯌꯦꯡꯗꯣꯏꯅꯤ
ꯑꯣ
ꯅꯪꯗꯤ ꯌꯦꯡꯉꯣꯏꯗ꯭ꯔꯥ
ꯌꯦꯡꯉꯣꯏ ꯇꯨꯝꯃꯅꯤ
ꯎꯝ ꯍꯌꯦꯡꯗꯤ ꯀꯔꯤ ꯍꯌꯦꯡꯗꯤ ꯀ꯭ꯂꯥꯁ ꯂꯩꯕ꯭ꯔꯥ
ꯍꯌꯦꯡꯗꯤ ꯁꯨꯇꯤꯅꯦ
ꯎꯝ ꯎꯝ
ꯆꯦꯀꯦꯟ ꯁꯇꯔꯗꯦ ꯍꯌꯦꯡ ꯌꯨꯝꯗ ꯆꯠꯀꯗꯕ ꯑꯗꯨꯒꯤ
ꯎꯝ ꯅꯨꯡꯉꯥꯏꯔꯦ ꯑꯗꯨꯗꯤ ꯑꯁꯤ ꯑꯃ ꯆꯠꯈꯤꯅꯤ ꯍꯥꯏꯕꯒꯤ ꯍꯧꯖꯤꯛ ꯂꯩꯔꯛꯏꯕ ꯐꯧ ꯊꯝꯃꯣꯏ
ꯎꯝ
ꯍꯥꯏꯕꯗꯤ ꯌꯨꯝꯒꯤꯗꯤ ꯑꯥ ꯋꯥꯈꯜꯗꯤ ꯌꯨꯝꯒꯤ ꯋꯥꯈꯜ ꯈꯛꯇꯪ ꯅꯤꯡꯁꯤꯡꯗꯨꯅ ꯂꯩꯔꯝꯗꯦ ꯃꯥꯥꯟꯂꯩ ꯑꯗꯨꯅꯤ
ꯑꯥꯎ
ꯑꯆꯥ
ꯃꯥꯅꯦ
ꯍꯁꯗ ꯅꯔꯤ ꯅꯅꯨꯡꯥꯏ ꯇꯧꯅꯤ
ꯑ ꯍꯣꯏꯗ
ꯑꯩ ꯇ ꯑꯃꯁꯨ ꯋꯥꯕ ꯈꯪꯗꯦꯗ
ꯆꯣꯛꯊꯣꯛꯑꯅꯤ ꯇꯝꯃꯔꯣꯏ
ꯑꯁ ꯑꯗꯣ ꯊꯕꯛ ꯐꯪꯗ꯭ꯔꯗꯤ ꯁꯤꯗꯒꯤ ꯍꯦꯟꯅ ꯋꯥꯗꯣꯏꯅꯤꯅꯦ
ꯕꯤꯖꯤꯅꯦꯁ ꯑꯣꯏꯅ ꯇꯧꯔꯒꯦ
ꯍꯔꯗꯤ ꯊꯃꯛ ꯃꯆꯥ ꯑꯣꯏꯜꯔꯁꯨ ꯇꯧꯔꯗꯤ ꯅꯨꯡꯉꯥꯏꯔꯅꯤ
ꯄꯥꯟ ꯗꯨꯀꯥꯟ ꯄꯥꯡꯅꯩꯔꯥ
ꯅꯠꯇꯦ ꯇꯥ ꯄꯝ ꯅꯠꯇꯦ ꯆꯥꯎꯅ ꯐꯝꯗꯣꯏꯅꯦ
ꯑꯝ ꯍꯣꯏ ꯆꯥꯎꯅ ꯐꯪꯅꯤ ꯀꯩꯁꯨ ꯀꯥꯏꯗꯦ ꯑꯗꯨ ꯑꯣꯏꯔꯁꯨ ꯄꯗꯝ ꯃꯥ ꯗꯨꯀꯥꯟ ꯐꯉꯗ
ꯎꯝ
ꯗꯔꯤ ꯇꯝꯅ ꯄꯥꯝꯃꯣꯏ ꯍꯥꯏꯕꯅꯤꯅ
ꯀꯀꯛ ꯎꯝ ꯇꯨꯃꯤꯅ ꯅꯤꯡ ꯀꯩꯗꯗꯥ
ꯉ ꯃꯥꯥꯟꯂꯗ ꯊꯨꯝꯅꯤꯡꯉꯥꯏꯗꯤ
ꯉꯝꯅ ꯇꯅ
ꯑꯁ ꯍꯌꯦꯡ ꯌꯨꯝ ꯆꯠꯀꯅꯤ ꯍꯥꯏꯕꯒꯤ ꯋꯥꯈꯜꯗ ꯂꯩꯕꯒꯤ ꯑꯣꯏꯔꯝꯕꯅꯦ
ꯃꯥꯅꯦ ꯑꯗꯨꯒꯤꯅꯦ
ꯃꯊꯪꯗ ꯆꯠꯇꯣꯏꯔꯣ ꯅꯠꯇ꯭ꯔꯒ ꯀꯅꯥ ꯀꯅꯥ ꯆꯠꯇꯣꯏꯅꯣ
ꯍꯥꯥ
ꯌꯨꯝꯅ
ꯑꯥ
ꯅꯊꯟꯅ ꯆꯠꯇꯣꯏꯔꯥ ꯅꯠꯇ꯭ꯔꯒ ꯏꯃꯥꯟꯅꯕꯤ ꯑꯩꯈꯣꯏꯅ ꯆꯠꯇꯣꯏꯔꯥ ꯍꯥꯏꯕ ꯅꯃꯥꯟꯅꯕꯤ ꯑꯩꯈꯣꯏꯅ
ꯑꯩꯒꯤ ꯏꯃꯥꯟꯅꯕꯤ ꯑꯃꯒ ꯆꯠꯀꯅꯤ
ꯑꯣ ꯑꯩꯈꯣꯏ ꯃꯤ ꯀꯌꯥ ꯂꯩꯕ꯭ꯔꯥ
ꯈꯣꯏꯔꯨꯝꯗꯔꯣ
ꯍꯣꯏ
ꯀꯨꯟ ꯇꯔꯨꯛ ꯂꯩꯌꯦ
ꯎꯝ ꯁꯗꯕ
ꯁꯥꯏ ꯐꯦꯟ ꯊꯥꯔꯁꯨ ꯉꯁꯥꯏ ꯈꯔ ꯈꯔ ꯆꯨꯏ
ꯎꯝ ꯑꯩꯈꯣꯏꯔꯣꯝꯗꯗꯤ ꯅꯣꯡꯖꯨ ꯑꯃꯝ ꯊꯕꯛ ꯐꯥꯎ ꯍꯥꯏꯕꯗꯤ ꯊꯕꯛꯛꯇꯧꯅꯤꯐꯥꯎ ꯆꯠꯅꯤꯡꯉꯥꯏ ꯐꯥꯎ ꯌꯥꯗꯦꯔ ꯉꯁꯤꯗꯤ
ꯎꯝ ꯈꯨꯠ ꯌꯥꯝꯗ꯭ꯔ ꯇꯤ
ꯅꯨꯡꯃꯌꯦꯗꯗꯅ ꯐꯩꯅꯦ
ꯎꯝ ꯁꯥꯗ ꯌꯥꯝ ꯁꯝꯅ
ꯎꯝ ꯍꯌꯦꯡ ꯌꯨꯝ ꯆꯠꯅꯕ ꯑꯃꯨꯛ ꯍꯟꯂꯇꯣꯏꯔꯥ
ꯑꯣ ꯍꯂꯛ ꯇꯣꯏꯅꯦ
ꯌꯦꯟꯅ ꯍꯥꯋꯥꯕꯆꯥꯔ ꯍꯥꯟꯂ ꯇꯣꯏꯔꯣ
ꯌꯦꯗꯤ ꯃꯦꯂꯝꯃꯦꯁ ꯇꯥꯏꯌꯦ ꯑꯗꯨꯅ ꯑꯍꯥꯎ ꯆꯔꯔꯣꯏ
ꯃꯤꯗꯤ ꯑꯍꯥꯎꯕ ꯆꯥꯅꯤꯡꯉꯦ ꯂꯩꯕꯒꯤ
ꯎꯝ
ꯑꯩꯈꯣꯏ ꯒꯤꯁꯨ ꯄꯤꯌꯣ
ꯄꯤꯔꯛꯀꯦ ꯄꯣꯔꯛꯀꯦ
ꯍꯣꯏ ꯉꯥꯏꯕꯤꯔꯝꯒꯦ ꯎ
ꯑꯩꯔꯝꯃꯣ
ꯅꯣꯡꯉꯥꯟꯗꯕꯤ ꯐꯣꯏ ꯇꯨꯡ ꯈꯕꯥꯎ ꯍꯧꯁꯤꯗꯤ ꯃꯈꯀꯣꯟ ꯇꯥꯗ꯭ꯔꯤꯦ
ꯑꯣ ꯃꯣꯏ ꯑꯗꯨꯝ ꯅꯥꯈ꯭ꯔꯦ
ꯑꯁ ꯉꯁꯤꯗꯤ ꯃꯤ ꯀꯅꯥꯁꯨ ꯕꯣꯜ ꯁꯥꯟꯅꯕ ꯌꯦꯡꯉ ꯍꯥꯏꯕ
ꯌꯦꯉꯣꯏꯗꯕ ꯃꯥ
ꯎꯝ ꯑꯗꯣ ꯅꯪꯗꯤ ꯀꯅꯥꯕꯨ ꯁꯥꯄꯣꯔꯠ ꯇꯧꯔꯤꯅꯣ
ꯑꯂꯦ
ꯀꯩꯍꯥꯏꯕ
ꯕꯣꯜ ꯄꯨꯡ ꯀꯌꯥꯗ ꯂꯩꯒꯦ
ꯉꯁꯤ ꯗꯨ ꯋꯥꯟ ꯊꯥꯔꯇꯤꯗ
ꯑ ꯃꯣꯔꯅꯤꯡꯒꯤ ꯑꯣ ꯑꯗꯨꯗꯤ ꯑꯁ ꯌꯥꯝ ꯋꯥꯠꯂꯤꯌꯦ
ꯎꯝ ꯑꯗꯨꯒꯤꯅꯦ ꯌꯦꯡꯅꯤꯡꯉꯁꯨ ꯃꯇꯝꯗꯣ ꯃꯤꯅ ꯇꯨꯝꯕ ꯃꯇꯝꯗ ꯁꯥꯟꯅꯕꯒꯤ ꯎꯄꯥꯏ ꯂꯩꯇꯦ
ꯍꯣꯏ
ꯑꯗꯨ ꯑꯣꯏꯔꯁꯨ ꯃꯤꯅ ꯄꯥꯝꯕ ꯃꯦꯁ ꯍꯥꯏꯕꯗꯤ ꯑꯩꯈꯣꯏꯅ ꯁꯞꯄꯣꯔꯠ ꯇꯧꯕ ꯇꯤꯝ ꯁꯅꯥꯗꯤ ꯍꯣꯏ ꯌꯦꯡꯕ ꯇꯥꯕꯅꯤ
ꯉꯁꯤ ꯀꯩ ꯀꯩ ꯂꯝ ꯂꯩ ꯀꯦ
ꯉꯁꯤ ꯑꯩ ꯀꯥꯎꯈ꯭ꯔꯦ ꯑꯩꯁꯨ
ꯐ꯭ꯔꯥꯟꯁ ꯀ ꯅꯣꯔꯋꯧꯒ ꯂꯩꯕ
ꯉꯍꯥ ꯂꯩꯇꯦ ꯉꯁꯤꯗꯤ ꯍꯌꯦꯡ ꯂꯩ ꯍꯥꯏꯕꯒꯨꯝ ꯇꯧꯋ ꯁꯤꯅꯤ ꯑꯣ ꯉꯁꯤ ꯉꯁꯤ ꯂꯩꯌꯦ ꯅꯣꯔꯋꯦꯒ
ꯐ꯭ꯔꯥꯟꯁꯀ ꯎꯝ
ꯑꯣ ꯑꯁ ꯁ꯭ꯄꯦꯟ ꯁ꯭ꯄꯦꯟ ꯍꯥꯏꯌꯦ
ꯏꯁꯄꯦꯟ ꯑꯩꯗꯤ ꯐ꯭ꯔꯥꯟꯁꯅ ꯍꯥꯟꯕ꯭ꯔꯥ ꯍꯥꯏꯔꯒ
ꯉꯔꯥꯡ ꯐ꯭ꯔꯥꯟꯁ ꯁꯥꯅꯩ
ꯉꯔꯤꯡ ꯐ꯭ꯔꯥꯥꯟꯁ ꯁꯅꯥꯕ꯭ꯔꯣ
ꯍꯣꯏ
ꯈꯪꯗ꯭ꯔꯦ
ꯉꯔꯥꯡ ꯈꯣꯏ ꯁꯅꯕ ꯉꯝꯈ꯭ꯔꯦ
ꯑꯣ ꯐ꯭ꯔꯥꯟꯁꯅ
ꯑꯣꯏ
ꯌꯥ ꯑꯩꯗꯤ ꯈꯪꯗꯦ
ꯑꯣꯢ ꯅꯪ ꯀꯅꯥꯕꯨ ꯁꯄꯣꯠ ꯇꯧꯕ
ꯑꯩꯗꯤ ꯑꯔꯖꯦꯟꯇꯤꯅꯥꯅꯦ
ꯑꯁ ꯃꯦꯁꯤꯅꯦ ꯑꯗꯨꯗꯤ
ꯃꯥꯅꯦ
ꯑꯗꯨꯗꯤ ꯃꯁꯤꯗꯤ ꯁꯟꯗꯦꯗꯃꯣ ꯁꯅꯥꯗꯣꯢꯕ
ꯑꯣ
ꯌꯦꯡꯗꯣꯢꯔꯣ
ꯌꯦꯡꯗꯣꯏꯅꯦ
ꯃꯤꯁꯤ ꯁꯅꯕꯁꯨ ꯐꯖꯕꯅꯤꯗ
ꯎꯝ ꯑꯦ
ꯃꯈꯣꯏ ꯁꯟꯗꯦꯗ ꯑꯃꯨꯛ ꯁꯪꯉꯛꯑꯗꯤ ꯑꯃꯨꯛ ꯐꯥꯏꯅꯦꯜ ꯀꯥꯎꯗꯣꯏꯔꯥ
ꯑ ꯁꯦꯃꯤꯐꯥꯏꯅꯦꯜ
ꯎꯝ